ꯍꯂꯣ
ꯍꯥꯎ ꯇꯥꯏꯌꯦ
ꯑꯣ ꯀꯩꯗꯧꯔꯃꯤꯅꯣ
ꯊꯕꯛ ꯇꯧꯔꯤ ꯑꯗꯨꯝ ꯌꯥꯅꯤꯣꯔꯣꯏ ꯁꯥꯁꯤ ꯅꯥꯗ ꯌꯦꯞꯁꯜꯂꯒ ꯁꯥꯔ ꯂꯣꯏꯔꯦ
ꯀꯔꯤ ꯊꯕꯛꯅꯣ ꯇꯧꯔꯤꯗꯕꯣ ꯀꯆꯥꯄꯣꯠ
ꯑꯩꯈꯣꯏꯒꯤ ꯑꯆꯥꯄꯣꯠꯇꯤ ꯀꯩ ꯑꯣꯏꯅꯤ ꯔꯥꯎꯟ ꯔꯥꯎ ꯔꯥꯎ ꯇꯥꯕꯤꯁꯕꯠꯇꯣ
ꯑꯁ ꯔꯥꯎꯟ ꯔꯥꯎꯟ ꯇꯥꯕꯤꯌꯦ ꯃꯈꯣꯏ ꯃꯈꯀꯣꯏ ꯇꯥꯕꯤ ꯍꯥꯏꯕꯠꯇ꯭ꯔꯣ
ꯍꯣꯏ ꯍꯣꯏ ꯃꯈꯀꯣꯏ ꯃꯈꯀꯣꯏ ꯇꯥꯕꯤ ꯍꯥꯏꯕ ꯍꯩꯇꯕꯩꯅꯤ
ꯑꯩꯈꯣꯏ ꯃꯈꯣꯏ ꯇꯥꯕꯤ ꯃ ꯌꯥꯝ ꯂꯩꯌꯦ ꯑꯗꯨ ꯃꯃꯤꯡ ꯄꯜꯂꯧꯅ
ꯃꯀꯣꯏ ꯃꯀꯣꯏ ꯇꯥꯕꯤ ꯌꯥꯝ ꯌꯥꯝꯃꯤ ꯃꯆꯥ ꯑꯆꯧꯕ ꯑꯗꯒꯤ ꯈꯔ ꯍꯦꯟꯅ ꯆꯥꯎꯈꯠꯄ ꯃꯈꯜ ꯃꯈꯜ ꯂꯩꯌꯦ ꯃꯥꯒꯤ
ꯑꯃ ꯀꯩꯅꯣ ꯇꯧꯕꯗꯤ ꯇꯧꯗ꯭ꯔꯕ ꯑꯃ ꯁꯟ ꯒꯥꯔꯤ ꯃꯈꯣꯡ ꯃꯥꯟꯕ ꯑꯗꯨꯒꯨꯝꯕꯗꯤ ꯁꯥꯕ꯭ꯔꯣ ꯅꯣꯏꯒꯤꯗꯤ
ꯑꯣ ꯑꯗꯨꯅ ꯆꯀ꯭ꯔꯥ ꯍꯥꯏꯕ
ꯑꯗꯨꯒꯨꯝꯕꯁꯦ ꯁꯥꯗ꯭ꯔꯣ
ꯆꯀ꯭ꯔꯗꯨꯣ ꯁꯥꯗ꯭ꯔꯦ ꯆꯀ꯭ꯔꯗ ꯃꯣꯏꯒꯤ ꯑꯩꯈꯣꯏꯒꯤ ꯈꯥꯡ ꯑꯆꯧꯕꯗ ꯊꯥꯖꯗꯣꯏꯅꯦꯕꯀꯣ ꯑꯗ ꯖꯒꯥꯗꯣ ꯑꯩꯈꯣꯏꯒꯤ ꯎ ꯁꯪꯒꯣꯏꯗꯣ ꯁꯤꯗꯣꯛꯑꯦꯗꯅ ꯁꯤꯗꯣꯛꯈ꯭ꯔꯕꯅꯤꯅ ꯁꯥꯐꯝꯗꯨ ꯂꯩꯇ꯭ꯔꯕ ꯍꯥꯟꯅꯗꯤ ꯁꯪꯒꯣꯏꯗꯣ ꯆꯥꯎꯅ ꯂꯩꯔꯝꯕꯅꯤ ꯑꯗꯨꯗꯨꯗ ꯑꯩꯈꯣꯏꯒꯤ ꯂꯩꯔꯪ ꯍꯧꯔꯒ ꯈꯥꯡ ꯑꯆꯧꯕ ꯊꯥꯡꯀꯠꯂꯒ ꯇꯧꯔꯨꯕ ꯄꯣꯠꯅꯦꯕ ꯑꯗ ꯖꯒꯥꯁꯤꯡꯗꯣ ꯁꯨꯝ ꯊꯝꯕꯗꯤ ꯌꯥꯗꯦ ꯃꯤ ꯃꯌꯥꯝ ꯁꯨꯝ ꯌꯥꯝꯁꯤꯜꯂꯛꯄꯅꯤꯅ ꯑꯩꯈꯣꯏꯒꯤ ꯂꯩꯐꯝ ꯂꯩꯔꯛꯇꯕ ꯌꯨꯝ ꯁꯥꯖꯜꯂꯛꯄ ꯈꯣꯠꯄ ꯇꯧꯕꯗ ꯁꯪꯒꯣꯏꯗ ꯁꯤꯗꯣꯛꯑꯦ ꯑꯗꯨꯗꯨꯒ ꯌꯨꯝ ꯁꯥꯕ ꯍꯧꯈ꯭ꯔꯕꯅꯤꯅ ꯂꯩꯔꯪ ꯅꯨꯡꯂꯪ ꯃꯌꯥꯝꯗꯨꯣ ꯂꯣꯏ ꯃꯥꯡꯈ꯭ꯔꯦꯗꯅ ꯊꯨꯒꯥꯏꯈ꯭ꯔꯕꯅꯤꯅ ꯑꯗꯨꯅ ꯍꯐꯝꯗꯨ ꯂꯩꯇꯕ ꯑꯩꯈꯣꯏꯅ ꯍꯧꯖꯤꯛ ꯇꯧꯔꯤꯁꯤꯗꯤ ꯒ꯭ꯌꯥꯁꯇ ꯇꯧꯔꯒ ꯖꯒꯥ ꯂꯩꯇ ꯇꯕꯒꯤ ꯃꯥꯡꯒꯣꯟꯁꯤꯅ ꯑꯩꯈꯣꯏꯅ ꯈꯤꯇꯪ ꯃꯇꯦꯛ ꯑꯃ ꯈꯥꯖꯤꯜꯂꯒ ꯇꯧꯕ ꯊꯕꯛꯅꯦꯕ ꯑꯗꯨꯅ ꯍꯧꯖꯤꯛꯀꯤꯗꯨꯗꯤ ꯂꯩꯔꯪ ꯄꯥꯜꯂꯒ ꯆꯥꯎꯅ ꯇꯧꯗ꯭ꯔꯗꯤ ꯌꯥꯗꯕ ꯄꯣꯠꯅꯦꯕ ꯑꯗꯨꯒꯤꯅꯤꯗ
ꯍꯌꯦꯡꯋꯥꯍꯏ ꯇꯨꯡ ꯀꯣꯏꯅꯗ ꯑꯗꯨꯃꯥꯏꯅ ꯆꯥꯎꯅ ꯇꯧꯒꯦ ꯈꯣꯠꯀꯦ ꯍꯥꯏꯕꯒꯤ ꯋꯥꯈꯜꯂꯣꯟꯗꯤ ꯂꯩꯕ꯭ꯔꯣ ꯀꯃꯥꯏꯅ ꯇꯧꯒꯦ
ꯂꯩꯔꯪ ꯍꯧꯕꯒꯤ ꯀꯩꯅꯣꯁꯤꯗꯤ ꯂꯩꯔꯔꯣꯏ ꯍꯥꯏꯕꯗꯤ ꯍꯣꯏ ꯑꯩꯈꯣꯏꯒꯤ ꯌꯨꯝꯁꯦ ꯑꯩꯈꯣꯏ ꯀꯩꯅꯣ ꯇꯧꯔꯀꯥꯟꯗ ꯄꯨꯂꯞ ꯑꯩ ꯑꯩꯒꯤ ꯑꯇꯥ ꯑꯇꯥꯕꯤ ꯂꯩꯅꯕ ꯁꯦꯠꯇꯣꯛꯅꯔꯀꯥꯟꯗꯗꯤꯀꯣ ꯍꯧꯐꯝ ꯂꯩꯔꯛꯄ ꯌꯥꯏ ꯑꯗꯣ ꯍꯧꯖꯤꯛꯐꯥꯎꯀꯤ ꯑꯣꯏꯅꯗꯤ ꯑꯗꯨꯒꯤ ꯀꯩꯅꯣ ꯋꯥꯈꯜꯂꯣꯟꯗꯤ ꯑꯝꯇ ꯂꯩꯔꯔꯣꯏꯕ ꯀꯩꯒꯤꯅꯣ ꯍꯥꯏꯗ ꯂꯩꯐꯝꯁꯦ ꯆꯤꯜꯂꯤꯕꯅꯤꯅꯅꯦ ꯑꯗꯨꯒꯤ ꯁꯥꯕꯒꯤ ꯀꯩꯅꯣ ꯂꯩꯇ꯭ꯔꯤꯕ ꯌꯨꯝꯁꯤꯅ ꯑꯇꯥꯕꯤ ꯃꯥꯒꯤ ꯃꯥꯒꯤ ꯁꯔꯨꯛ ꯈꯥꯏꯗꯣꯛꯅꯕ ꯑꯣꯏꯇꯥꯔꯗꯤ ꯍꯌꯦꯡ ꯑꯩ ꯖꯒꯥꯗꯨꯗ ꯆꯥꯎꯅ ꯁꯥꯕ ꯌꯥꯏꯕ ꯍꯧꯖꯤꯛꯃꯛꯀꯤ ꯑꯣꯏꯅꯗꯤ ꯑꯗꯨꯒꯤ ꯀꯩꯅꯣ ꯂꯩꯇꯦ
ꯎꯝ ꯑꯗꯨ ꯅꯣꯏ ꯅꯣꯏ ꯑꯆꯥꯄꯣꯠ ꯍꯧꯖꯤꯛ ꯁꯥꯔꯤꯁꯦ ꯀꯩꯀꯩ ꯑꯆꯥꯄꯣꯠ ꯁꯥꯒꯦ ꯍꯧꯖꯤꯛ ꯑꯗꯨꯗꯨꯒ ꯑ ꯀꯔꯥꯏꯗ ꯀꯃꯥꯏꯅ ꯍꯥꯏꯗꯤ ꯑꯆꯥꯄꯣꯠ ꯁꯥꯇꯥꯥꯔꯒꯗꯤ ꯊꯥꯕꯝ ꯑꯃꯗꯤ ꯂꯩꯒꯅꯤꯅ ꯍꯥꯏꯗꯤ ꯃꯤꯅ ꯍꯥꯏꯔꯛꯄ꯭ꯔꯥ ꯅꯣꯏꯅ ꯁꯤꯡꯉꯨꯔꯤꯕ꯭ꯔꯥ ꯊꯥꯕꯤꯌꯨ ꯈꯣꯠꯄꯤꯌꯨ ꯍꯥꯏꯔꯤꯔ ꯅꯠꯇ꯭ꯔꯒ ꯃꯤꯅ ꯂꯧꯖꯒꯦ ꯈꯣꯠꯀꯦ ꯍꯥꯏꯕꯒꯤ ꯁꯥꯏꯔ ꯀꯃꯥꯏꯅ ꯇꯧꯕꯅꯣ ꯀꯩꯀꯩꯗꯤ ꯁꯥꯒꯦ ꯁꯤ‌ ꯑꯆꯥꯄꯣꯠꯁꯦ
ꯑꯆꯥꯄꯣꯠꯁꯦ ꯑꯩꯈꯣꯏꯅ ꯊꯥꯕꯗꯤ ꯆꯠꯇ꯭ꯔꯦ ꯑꯩꯈꯣꯏꯅ ꯊꯥꯕꯗꯤ ꯆꯠꯇ꯭ꯔꯦ ꯍꯥꯏꯕꯗꯤ ꯑꯩꯈꯣꯏ ꯁ꯭ꯋꯥꯏꯗꯗꯤ ꯁꯨꯃꯥꯏꯅ ꯑꯆꯥꯄꯣꯠ ꯁꯥꯕ ꯉꯥꯛꯇ ꯑꯣꯏꯅ ꯂꯣꯏ ꯇꯧꯅꯕꯅꯤꯅꯀꯣ ꯑꯩꯈꯣꯏ ꯅꯥꯀꯟꯗ ꯂꯩꯅꯔꯤꯕꯁꯤꯡ ꯑꯗꯒꯤ ꯌꯨꯝꯊꯪꯅꯕꯒꯤ ꯃꯌꯥꯝꯁꯦ ꯂꯣꯏ ꯁꯥꯟꯅꯕꯅꯤꯅꯅꯦ ꯃꯣꯏꯗ ꯂꯥꯛꯄ ꯑꯩꯈꯣꯏꯒꯤ ꯄꯣꯠ ꯂꯧꯕ ꯂꯥꯛꯄ ꯃꯤꯁꯤꯡꯁꯤꯅꯁꯨ ꯑꯩꯈꯣꯏꯒꯤꯁꯨ ꯁꯥꯕꯗꯨꯅ ꯎꯕꯅꯤꯅ ꯑꯩꯈꯣꯏꯒ ꯃꯥꯟꯅꯗꯕ ꯄꯣꯠ ꯑꯣꯏꯕꯅꯤꯅꯅꯦ ꯃꯣꯏꯅꯅꯦ ꯑꯩꯈꯣꯏꯒꯤꯗꯁꯨ ꯑꯗꯨꯝ ꯆꯪꯉꯛꯑꯒ ꯃꯣꯏꯅꯁꯨ ꯑꯗꯨꯝ ꯁꯤ ꯄꯥꯝꯃꯤ ꯁꯤ ꯄꯤꯌꯨ ꯁꯤ ꯗ꯭ꯔꯖꯟ ꯑꯗꯨ ꯂꯧꯒꯦ ꯑꯗꯥ ꯂꯧꯒꯦ ꯍꯥꯏ ꯃꯣꯏꯅ ꯑꯗꯨꯝ ꯁꯤꯡꯉꯝꯕ ꯑꯗꯨꯃꯥꯏꯅ ꯇꯧꯔꯒ ꯃꯣꯏ ꯑꯗꯨꯃꯥꯏꯅ ꯇꯧꯔꯒ ꯃꯊꯪ ꯃꯊꯪ ꯁꯨꯝ ꯁꯨꯝ ꯈꯪꯅꯔ ꯈꯪꯅꯔꯒ ꯑꯃꯅ ꯑꯃꯗꯒꯤ ꯄꯥꯎ ꯁꯨꯝ ꯌꯧꯅꯔ ꯌꯧꯅꯔꯒ ꯀꯃꯥꯏꯅ ꯇꯧꯔ ꯂꯧꯅꯕꯅꯤꯅ ꯑꯩꯈꯣꯏꯅ ꯊꯥꯕꯗꯤ ꯆꯠꯇ꯭ꯔꯦꯕ ꯊꯥꯕ ꯆꯠꯅꯅꯕꯒꯤ ꯃꯇꯝꯁꯨ ꯂꯩꯇꯦ ꯆꯠꯄꯤꯅꯅꯕ ꯃꯤꯁꯨ ꯂꯩꯇꯦ ꯑꯩꯈꯣꯏ ꯍꯧꯕꯁꯤꯕꯣꯛꯇ ꯑꯩꯈꯣꯏ ꯑꯅꯤ ꯑꯍꯨꯝ ꯆꯪꯉ ꯇꯧꯕꯁꯤꯐꯥꯎ ꯋꯥꯏꯌꯦꯕꯀꯣ ꯑꯗꯨꯗꯨꯅ ꯃꯣꯏꯅ ꯑꯗꯨꯝ ꯂꯥꯛꯑ ꯂꯥꯛꯑ ꯑꯗꯨꯝ ꯂꯧꯕ ꯃꯣꯏꯅ ꯁꯤꯡꯕꯤꯔꯝꯃꯒ ꯑꯩꯈꯣꯏꯅ ꯁꯥꯕ ꯑꯗꯨꯅꯤꯗ ꯑꯩꯈꯣꯏꯅ ꯊꯥꯕꯗꯤ ꯆꯠꯄ ꯉꯝꯗꯦꯗ ꯑꯗꯨꯒ ꯑꯆꯥꯄꯣꯠ ꯃꯈꯟꯕꯨꯗꯤ ꯌꯥꯝꯃꯦ ꯑꯩꯈꯣꯏ ꯀꯥꯍꯣꯏꯒꯤ ꯁꯥꯔꯤꯁꯤꯗꯤ ꯃꯣꯏꯒꯤꯗꯤ ꯌꯥꯝ ꯌꯥꯝꯃꯤ ꯃꯣꯏꯒꯤꯅ ꯑꯃꯨꯛ ꯂꯩꯔꯪ ꯑꯅꯤ ꯑꯍꯨꯝ ꯄꯥꯜꯂꯒ ꯁꯥꯕꯅꯤꯅꯀꯣ ꯑꯗꯩ ꯑꯉꯥꯡ ꯅꯨꯄꯥ ꯃꯆꯥ ꯑꯍꯨꯝ ꯃꯔꯤ ꯅꯦꯛꯑꯒ ꯍꯧꯍꯜꯂꯤꯅꯦꯕ ꯃꯣꯏꯁꯨ ꯑꯗꯨꯅ ꯃꯣꯏꯒꯤꯗꯤ ꯈꯨꯨꯔꯃꯥꯟ ꯑꯗꯒꯤ ꯈꯖꯨꯔ ꯅꯤꯡꯀꯤ ꯑꯗꯒꯤ ꯋꯥꯇꯤꯟ ꯑꯗꯒꯤ ꯀꯔꯤ ꯀꯩꯅꯣ ꯆꯦꯡꯄꯥꯛ ꯑꯇꯥꯎꯕ ꯑꯗꯒꯤ ꯕꯗꯥꯝ ꯆꯅꯥ ꯇꯪꯈꯥꯏ ꯃꯪꯒꯜ ꯃꯣꯏꯒꯤꯗꯤ ꯑꯗꯨꯃꯥꯏꯅꯃꯛ ꯁꯨꯅꯕ ꯌꯥꯎ ꯌꯥꯎꯔꯦ ꯍꯥꯏꯇꯥꯔꯦ ꯑꯗꯗꯤ ꯃꯣꯏ ꯆꯛꯀꯔꯁꯨ ꯇꯧꯋꯦꯕꯀꯣ ꯃꯣꯏꯗꯤ ꯂꯥꯏꯔꯪꯒ ꯀꯩꯀ ꯇꯧꯕꯅꯤꯅ ꯑꯗꯨꯅ ꯃꯥꯒꯤꯗꯨ ꯄꯣꯠ ꯂꯧꯅꯕ ꯂꯥꯛꯄ ꯃꯤ ꯃꯌꯥꯝꯁꯤꯅ ꯒꯥꯔꯤ ꯃꯌꯥꯝꯁꯤꯅ ꯑꯗꯨꯝ ꯃꯣꯏ ꯑꯌꯥꯝꯕꯅꯁꯨ ꯒꯥꯔꯤ ꯚꯦꯟꯒꯨꯝꯕꯁꯤꯅ ꯍꯦꯟꯅ ꯄꯣꯠ ꯆꯜꯂꯦꯅꯀꯣ ꯚꯦꯟꯒꯨꯝꯗ ꯑꯌꯥꯝꯕ ꯂꯥꯛꯅꯩꯌꯦꯕ ꯂꯧꯕ ꯑꯔꯥꯞ ꯑꯔꯥꯞꯄ ꯌꯥꯝ ꯂꯧꯕ ꯂꯥꯛꯏꯗ ꯃꯐꯝ ꯃꯐꯝ ꯃꯌꯥꯝꯗꯒꯤ ꯁꯨꯝ ꯄꯥꯎ ꯇꯥꯟꯅꯔꯀꯥꯟꯗ ꯑꯗꯨꯅ ꯃꯣꯏꯒꯤ ꯑꯆꯧ ꯑꯆꯧꯕꯁꯤꯡꯁꯦ ꯂꯧꯕ ꯂꯥꯛꯄꯗꯒꯤ ꯃꯣꯏꯅ ꯉꯁꯥꯏꯒꯤ ꯗꯨꯀꯥꯟ ꯑꯃꯗ ꯄꯣꯠ ꯄꯨꯕ ꯃꯇꯝꯗ ꯃꯆꯜ ꯁꯨꯅ ꯂꯣꯏ ꯄꯨꯔꯒꯗꯤ ꯃꯤꯅꯁꯨ ꯄꯥꯝꯃꯦꯗꯅꯀꯣ ꯑꯗꯨꯒꯤ ꯃꯣꯏꯗ ꯌꯥꯎꯗꯕ ꯃꯆꯜꯁꯤꯡꯗꯣ ꯑꯩꯈꯣꯏꯗ ꯑꯃꯨꯛ ꯂꯩꯕꯅꯤꯅ ꯑꯩꯈꯣꯏꯗꯒꯤꯁꯨ ꯃꯣꯏꯅ ꯑꯃꯨꯛ ꯈꯣꯝꯀꯠꯂꯒ ꯑꯗꯨꯃꯥꯏꯅ ꯇꯧꯔꯒ ꯀꯩꯅꯣꯁꯤꯡꯁꯤꯅ ꯄꯣꯠ ꯂꯧꯕ ꯂꯥꯛꯄꯁꯤꯡꯁꯤꯅ ꯑꯗꯨꯃꯥꯏꯅ ꯄꯨꯔꯒ ꯃꯣꯏꯅ ꯑꯃꯨꯛ ꯗꯨꯀꯥꯟ ꯗꯨꯀꯥꯟꯁꯤꯡꯁꯤꯗ ꯑꯃꯨꯛ ꯌꯦꯟꯊꯣꯛꯎ ꯍꯥꯏꯇꯥꯔꯦ
ꯑꯣ ꯑꯗꯨꯅꯦ ꯍꯥꯏꯕꯗꯤ ꯑꯩ ꯍꯧꯔꯨꯔꯒ ꯊꯝꯐꯝ ꯂꯩꯇꯔꯒꯗꯤ ꯅꯠꯇ꯭ꯔꯒ ꯊꯥꯐꯝ ꯂꯩꯇ꯭ꯔꯒꯗꯤ ꯍꯥꯏꯗꯤ ꯑꯋꯥꯕꯗꯤ ꯑꯣꯏꯗꯣꯏꯅꯤꯅ ꯍꯣꯏ ꯑꯗꯨꯝ ꯐꯩꯌꯦ ꯑꯗꯨꯒ ꯀꯩꯅꯣ ꯇꯧꯗꯣꯏꯅꯦ ꯍꯣꯏ ꯑꯗꯨꯝ ꯃꯣꯏ ꯁꯥꯕꯒꯤ ꯑꯩꯈꯣꯏ ꯁꯥꯕ ꯂꯣꯏꯔꯅꯤꯅꯀꯣ ꯑꯗꯨꯒ ꯄꯣꯠ ꯃꯃꯜ ꯊꯥꯕꯁꯦ ꯍꯥꯏꯕ ꯅꯣꯏꯅ ꯅꯣꯏꯅꯗꯤ ꯅꯣꯏ ꯌꯨꯝꯗꯒꯤ ꯂꯥꯛꯆꯕꯗ ꯊꯥꯕꯗꯤ ꯃꯃꯟꯗꯤ ꯈꯔ ꯇꯥꯔꯝꯒꯗꯧ ꯃꯥꯜꯂꯦ ꯅꯠꯇ꯭ꯔꯒꯅ ꯊꯥꯕꯒꯤꯁꯨ ꯇꯣꯉꯥꯟꯅ ꯍꯥꯏ ꯊꯥ ꯆꯠꯄ ꯃꯤꯒꯤꯁꯨ ꯃꯣꯏꯒꯤꯁꯨ ꯁꯦꯟꯗꯣꯡ ꯑꯣꯏꯅꯕ ꯈꯔ ꯈꯔꯗꯤ ꯑꯗꯨꯝ ꯍꯦꯟꯒꯠꯂꯝꯗꯧ ꯃꯥꯜꯂꯦ ꯑꯗꯨꯝ ꯊꯥꯕ ꯆꯠꯄꯅꯗꯤ ꯄꯩꯁꯥ ꯍꯥꯏꯗꯤ ꯑ ꯄꯣꯠꯇꯣ ꯃꯃꯜ ꯈꯔ ꯍꯦꯟꯅ ꯋꯥꯡꯅ ꯀꯥꯏꯔꯝꯗꯧ ꯃꯥꯜꯂꯦ ꯑꯇꯣꯞꯄ ꯌꯦꯡꯅꯕꯗ
ꯑ ꯑꯗꯨꯕꯨꯗꯤ ꯆꯨꯝꯃꯦ ꯑꯗꯨꯗꯤ ꯑꯈꯣꯏꯗꯒꯤ ꯃꯣꯏꯅ ꯑꯈꯣꯏꯅ ꯁꯤꯡꯀꯩ ꯁꯥꯔꯦ ꯍꯥꯏꯔꯒ ꯃꯣꯏꯅ ꯑ ꯗ ꯃꯣꯏꯅ ꯍꯦꯟꯒꯠꯅ ꯑꯃꯨꯛ ꯁꯥꯔꯒꯅ ꯃꯣꯏꯅ ꯃꯣꯏ ꯃꯣꯏꯅꯁꯨ ꯑꯃꯨꯛ ꯃꯣꯏꯒꯤ ꯀꯩꯅꯣꯁꯤꯡꯗꯨꯗ ꯑ ꯌꯣꯟꯒꯗꯧꯔꯤꯕ ꯃꯣꯏꯒꯤ ꯑ ꯃꯤꯁꯤꯡꯗꯨ ꯗꯨꯀꯥꯟꯗꯨꯗ ꯑꯃꯨꯛ ꯃꯣꯏꯅꯁꯨ ꯃꯣꯏꯒꯤꯁꯨ ꯆꯥꯡ ꯑꯃ ꯃꯣꯏꯒꯤꯖꯨ ꯇꯣꯡꯅꯅꯕꯒꯤ ꯆꯥꯡ ꯑꯃ ꯃꯣꯏꯅꯖꯨ ꯑꯃꯨꯛ ꯇꯧꯔꯝꯗꯣꯏꯅꯦꯕ ꯑꯗꯨ ꯃꯣꯏꯗꯤ ꯁꯤꯗꯩ ꯄꯨꯂꯞ ꯄꯨꯂꯞ ꯂꯧꯕꯅꯤꯅ ꯗꯔꯖꯟ ꯑꯃꯗ ꯂꯨꯄꯥ ꯃꯉꯥꯒ ꯇꯣꯡꯕꯁꯦ ꯃꯣꯏꯗꯤ ꯌꯥꯝ ꯇꯣꯡꯉꯤꯅꯦꯕ꯫ ꯑꯃꯨꯛ ꯑꯃꯨꯛ ꯑꯗꯨ ꯗꯨꯀꯥꯟꯗ ꯑꯃꯨꯛ ꯇꯣꯡꯗꯣꯏꯁꯤꯅ ꯑꯃꯨꯛ ꯑ ꯗꯔꯖꯟ ꯑꯃ ꯌꯣꯟꯕ ꯃꯇꯝꯗ ꯀꯩꯅꯣꯃꯨꯛ ꯇꯣꯡꯗꯨꯏꯅꯦꯕ ꯂꯨꯄꯥ ꯅꯤꯐꯨꯃꯨꯛꯀꯤ ꯆꯥꯡ ꯇꯣꯡꯗꯣꯏꯅꯦꯕ ꯂꯨꯄꯥ ꯇꯔꯥ ꯄꯤꯕꯁꯦ ꯑꯗꯨꯃꯥꯏꯅ ꯑꯗꯨꯃꯥꯏꯅ ꯇꯧꯅꯔꯤꯅꯦꯕ ꯃꯇꯠ ꯃꯇꯠ ꯑꯈꯣꯏꯗꯒꯤ ꯃꯣꯏꯅ ꯑꯃꯨꯛ ꯈꯔ ꯑꯃꯨꯛ ꯂꯧꯍꯧꯔꯦ ꯑꯗꯒꯤ ꯃꯣꯏꯗꯒꯤ ꯑꯃꯨꯛ ꯑ ꯗꯨꯀꯥꯟꯗꯥꯔꯁꯤꯡꯗꯨꯅ ꯑꯃꯨꯛ ꯈꯔ ꯑꯃꯨꯛ ꯂꯧ ꯕ ꯑꯗꯨꯃꯥꯏꯅ ꯑꯗꯨꯃꯥꯏꯅ ꯇꯧꯅꯔꯤꯅꯤ ꯀꯥꯏꯗꯩ ꯑꯗꯨ ꯅꯠꯇ꯭ꯔꯗꯤ
ꯍꯣꯏꯒꯤ ꯑꯗꯨ ꯅꯠꯇ꯭ꯔꯗꯤ ꯀꯃꯥꯏꯅ ꯇꯧꯅꯤ ꯅꯠꯇ꯭ꯔꯥ ꯍꯥꯏꯗꯤ ꯁꯥꯕꯒꯤꯁꯨ ꯀꯩꯅꯣ ꯇꯧꯔꯤꯅꯤ ꯋꯥꯔꯤꯅꯤ ꯄꯣꯠꯆꯩ ꯆꯪꯉꯤꯅꯤ ꯃꯃꯜ ꯆꯪꯉꯤꯅꯤ ꯑꯗ ꯅꯣꯏ ꯑꯃꯨꯛ ꯇꯥ ꯊꯥꯗꯣꯛꯄꯁꯨ ꯑꯃꯨꯛ ꯈꯔ ꯇꯥꯔꯝꯃꯅꯤ ꯑꯗꯨ ꯅꯣꯏꯅ ꯅꯁꯥꯅ ꯊꯥꯖꯕ ꯆꯠꯄ ꯈꯣꯠꯄ ꯇꯧꯕ ꯉꯝꯕ ꯑꯣꯏꯇꯥꯔ ꯌꯥꯝ ꯇꯣꯡꯒꯗꯕꯅꯦ ꯑꯗꯒꯤꯗꯤ ꯃꯣꯏꯗꯤ ꯑꯗꯨꯝ ꯑꯆꯥꯄꯣꯠ ꯍꯧꯕ ꯈꯛꯇꯗ ꯑꯗꯨ ꯌꯨꯝ ꯁꯥꯕ ꯉꯝꯒꯅꯤ ꯍꯥꯏꯕꯗꯤ ꯅꯣꯡꯃꯗ ꯃꯌꯥꯝ ꯃꯌꯥꯝ ꯍꯧꯔꯕꯅꯤꯅ
ꯉꯝꯃꯤꯅꯤ ꯀꯩꯅꯣ ꯑꯆꯥꯄꯣꯠ ꯈꯛꯇꯪ ꯍꯧꯕꯅ ꯑꯗꯨꯝ ꯑꯈꯣꯏꯒꯤ ꯀꯀꯥ ꯍꯣꯢꯒꯤ ꯃꯣꯏ ꯁꯥꯔꯤ ꯃꯌꯝꯗꯨꯗꯤ ꯑꯗꯒꯤ ꯑꯈꯣꯏ ꯃꯃꯥꯡ ꯂꯣꯝꯗꯒ ꯂꯩꯔꯤ ꯃꯌꯥꯝꯗꯣ꯫ ꯃꯣꯏ ꯃꯌꯨꯝ ꯂꯣꯏ ꯁꯥꯟꯅꯔꯦ ꯃꯌꯥꯝꯗꯣ ꯊꯕꯛ ꯑꯇꯣꯞꯄ ꯑꯝꯇ ꯇꯧꯕ ꯅꯠꯇꯦ ꯀꯩꯅꯣ ꯑꯗ ꯃꯣꯏꯒꯤꯅ ꯑꯃꯨ ꯖꯒꯥꯖꯤꯡꯗꯣ ꯆꯥꯎꯅ ꯆꯥꯎꯅ ꯂꯩꯅꯕꯒꯤꯀꯣ ꯎꯝ ꯑꯗꯨꯅ ꯀꯩꯅꯣꯗꯣ ꯂꯩꯔꯪ ꯄꯥꯜꯂ ꯄꯥꯜꯂꯒ ꯇꯧꯔꯛꯄꯅꯤꯅ ꯊꯕꯛꯇꯣ ꯋꯥꯗꯦꯕ ꯃꯇꯝꯗꯣ ꯑꯈꯣꯏꯒꯤꯅ ꯑꯃꯨꯛ ꯒ꯭ꯌꯥꯁꯇ ꯀꯩ ꯇꯧꯕꯅꯤ ꯒꯌꯥꯁꯀꯤ ꯃꯃꯜꯅ ꯃꯔꯣꯝ ꯋꯥꯡꯕꯅꯦ ꯑꯗꯒꯤ ꯊꯕꯛꯇꯨꯁꯨ ꯇꯤꯠ ꯇꯤꯠ ꯇꯤꯠ ꯂꯥꯞꯅ ꯇꯧꯕꯒꯤ ꯃꯑꯣꯡꯅꯤ ꯑꯈꯣꯏꯒꯤꯁꯤꯗꯤ ꯉꯁꯥꯏꯒꯤ ꯖꯒꯥ ꯂꯩꯇꯕꯒꯤ ꯑꯗꯨꯅ ꯃꯩꯗ ꯑꯃꯨꯛꯇꯪ ꯍꯧꯒꯤꯕꯗꯨꯅ ꯊꯨꯅꯖꯨ ꯊꯨꯔꯦ ꯑꯗꯒꯤ ꯄꯣꯠꯇꯣ ꯆꯥꯎꯅ ꯀꯥꯞꯄꯛꯑꯕꯅꯤꯅ ꯑꯃꯨꯛꯁꯨ ꯊꯕꯛꯇꯣ ꯂꯣꯏꯅ ꯑꯃꯨꯛ ꯊꯨꯔꯦ ꯑꯗ ꯅꯣꯏ ꯈꯪꯗꯦ ꯂꯣꯏ ꯀꯥꯟꯅꯕ ꯂꯣꯏ ꯑꯣꯏꯕꯗꯣ ꯑꯣꯏ ꯍꯥꯏꯕ ꯆꯥꯎꯅ ꯆꯥꯎꯅ ꯇꯧꯕꯁꯤꯅ ꯄꯤꯛꯅ ꯇꯧꯕꯁꯤꯅ ꯀꯥꯟꯅꯗꯦꯕ ꯃꯇꯝ ꯆꯪꯕꯗꯤ ꯆꯞ ꯃꯥꯟꯅꯩꯅꯦ ꯋꯥꯕꯖꯨ ꯑꯈꯣꯏꯅ ꯍꯦꯟꯗꯣꯏꯕ
ꯍꯣꯏ ꯑꯗꯨꯅꯦ ꯑꯗꯨ ꯃꯣꯏ ꯊꯣꯡꯕꯗꯤ ꯃꯣꯏꯅꯗꯤ ꯍꯦꯟꯗꯣꯏꯅꯦꯕ ꯃꯣꯏꯗꯤ ꯀꯩꯝꯇ ꯃꯣꯏꯗꯤ ꯀꯩꯝ ꯇꯧꯕꯣꯟꯇꯦ ꯁ ꯊꯥꯕ ꯈꯛꯇꯪ ꯇꯣꯡꯉꯤ ꯃꯌꯥꯝꯗꯨ ꯅꯣꯏꯅ ꯊꯥꯕꯗꯨꯒꯤꯁꯨ ꯑꯗꯒꯤ ꯍꯣꯏ ꯁꯥꯕꯁꯨ ꯂꯣꯢ ꯄꯨꯟꯖꯟꯅꯔ ꯇꯧ ꯇꯥꯔꯒꯗꯤ ꯃꯌꯥꯝꯕꯨꯗꯤ ꯑꯣꯏꯗꯤ ꯑꯣꯏꯗꯣꯏꯅꯦꯕ ꯍꯣꯏ ꯑꯗꯨꯕꯨꯗꯤ ꯃꯤ ꯂꯩꯕ ꯈꯣꯠꯄ ꯅꯠ ꯅꯠꯇꯗꯕꯅꯤꯅ ꯑꯗꯨꯝ ꯁꯥꯈ꯭ꯔꯒ ꯉꯝꯃ ꯈꯔ ꯁꯥ ꯊꯥꯏꯗꯨ ꯃꯉꯥꯏ ꯅꯠꯇ꯭ꯔꯥ꯫
ꯃꯥꯅꯦ ꯃꯥꯅꯦ ꯑꯈꯣꯏꯖꯨ ꯁꯤꯝ ꯇꯧꯔꯒ ꯑꯈꯣꯏꯖꯨ ꯍꯤꯡꯕꯕꯨꯗꯤ ꯇꯔꯥꯕꯧꯇꯤ ꯍꯦꯟꯗ꯭ꯔꯤꯗꯨ ꯇꯥꯔꯦ꯫
ꯑꯗꯨ ꯅꯣꯏꯒꯤ ꯌꯨꯝꯗꯨ ꯁꯥꯕ ꯂꯣꯏꯒꯤ ꯇꯥꯔꯒꯗꯤ ꯑꯃ ꯅꯣꯏꯒꯤꯅꯦ ꯎꯝ ꯀꯌꯝꯃꯥꯏ ꯍꯥꯏꯗꯨꯅꯣ ꯈꯪꯗꯦ ꯍꯧꯖꯤꯛ ꯍꯧꯖꯤꯛ ꯐꯃꯨꯡ ꯀꯩꯀꯩ ꯊꯥꯅꯕ ꯑꯕꯨꯡꯉꯣꯏꯒꯤ ꯐꯃꯨꯡ ꯀꯩ ꯊꯥꯅꯕ ꯃꯐꯝꯗꯨꯗꯗꯤ ꯁꯥꯕꯗꯤ ꯍꯥꯏꯗꯤ ꯂꯩꯔꯪꯒꯣꯝ ꯄꯥꯈꯠꯄꯗꯤ ꯌꯥꯗꯧꯗꯤ ꯃꯥꯜꯂꯦ ꯑꯗꯨꯃꯨꯛ ꯃꯅꯤꯡꯗ ꯑꯃꯨꯛ ꯐꯃꯨꯡ ꯀꯩꯀꯩ ꯊꯥꯅꯕꯅꯤꯅ ꯃꯩꯈꯨ ꯀꯩꯀꯩ ꯃꯌꯥꯝꯗꯨꯁꯨ ꯑꯃꯨꯛ ꯅꯨꯡꯉꯥꯏꯗꯧꯗꯤ ꯃꯥꯟꯗꯦꯗ꯫ ꯍꯥꯏꯗꯤ ꯃꯥꯒꯤ ꯇꯣꯉꯥꯟꯅ ꯀꯥ ꯑꯃ ꯁꯦꯝꯕꯗꯤ ꯌꯥꯕꯒꯤ ꯖꯒꯥꯗꯤ ꯐꯪꯉꯗꯤ ꯐꯪꯒꯗꯧ ꯃꯥꯜꯂꯦꯕ꯫ ꯍꯥꯏꯕꯗꯤ ꯀꯔꯤꯅꯣ ꯍꯥꯏꯕ ꯃꯇꯝꯗ ꯅꯣꯏꯒꯤ ꯍꯧꯖꯤꯛ ꯑ ꯑꯕꯨꯡꯉꯣꯒ ꯍꯥꯟꯅ ꯐꯥꯎꯅꯔꯝꯕ ꯅꯣꯏꯒꯤ ꯐꯃꯨꯡ ꯊꯥꯔꯝ ꯕꯒꯤ ꯖꯒꯥ ꯑꯗꯨꯝ ꯈꯔꯗꯤ ꯍꯥꯡꯉ ꯂꯩꯖꯩꯅ ꯑꯗꯨꯗ ꯑꯗꯨꯝ ꯃꯄꯥ ꯑꯃ ꯐꯖ ꯂꯥꯏꯔꯪꯒꯨꯝꯕꯕꯁꯤ ꯑꯃꯈꯛꯇꯪ ꯅꯠꯇ꯭ꯔꯒ ꯑꯃꯛꯇꯪ ꯁꯦꯝꯕ ꯑꯗꯨꯝ ꯌꯥꯔꯅꯤꯅ ꯂꯥꯏꯔꯤꯛ ꯑꯃꯛꯇꯪ ꯆꯥꯎꯅ ꯁꯦꯝꯈ꯭ꯔꯗꯤ ꯅꯠꯇ꯭ꯔꯥ
ꯂꯩ ꯂꯩꯔꯪ ꯁꯦꯝꯕ ꯌꯥꯔꯒꯁꯨꯅꯦ ꯀꯃꯥꯏꯅ ꯃꯩ ꯍꯧꯖꯤꯟꯕꯗꯤ ꯅꯨꯡꯉꯥꯏꯔꯣꯢꯃꯤ ꯍꯥꯏꯕꯗꯤ ꯑꯗꯨꯏꯗꯤ ꯌꯨꯝ ꯄꯨꯜꯂꯞ ꯑꯣꯏꯔꯛꯀꯗꯣꯏꯅꯦꯕ ꯑꯗꯨꯒꯤ ꯑꯗꯨꯒꯤ ꯑꯗꯨꯒꯤ ꯃꯅꯤꯡ ꯊꯪꯕ ꯅꯥꯀꯟꯗꯣ ꯃꯈꯣꯡ ꯊꯥꯗꯔꯛꯈꯤꯗꯣꯏꯅꯦꯕ ꯑꯗꯨꯗꯨꯅ ꯑꯃꯨꯛ ꯑꯩꯈꯣꯏꯒꯤ ꯏꯔꯣꯏꯖ ꯕꯝ ꯑꯗꯩ ꯈꯣꯡ ꯍꯥꯝꯕꯝ ꯑꯗꯒꯤ ꯑꯩꯈꯣꯏꯒꯤ ꯆꯥꯛꯈꯨꯝ ꯀꯩꯀꯥ ꯂꯣꯏ ꯑꯣꯏꯔꯛꯈꯤꯗꯣꯏꯅꯦꯕ ꯍꯧꯖꯤꯛ ꯍꯧꯖꯤꯛ ꯑꯩꯈꯣꯏꯅ ꯁꯥꯔꯤꯁꯤꯗꯤ ꯁꯨꯞꯅꯇꯪꯒꯤ ꯑꯩꯈꯣꯏꯒꯤ ꯐꯃꯨꯡ ꯐꯥꯅꯨꯡ ꯊꯥꯐꯝ ꯈꯛꯇꯒꯤꯅꯦꯕ ꯑꯗꯨꯅ ꯃꯅꯤꯡꯗ ꯂꯩꯍꯧꯔꯤꯕ ꯂꯝ ꯃꯆꯦꯠꯇꯨꯅ ꯑꯃꯨꯛ ꯑꯗꯨꯝ ꯁꯝꯖꯟꯅꯔꯛ ꯈꯤꯗꯣꯏꯅꯦꯕ ꯑꯗꯨꯗꯨꯅ ꯑꯗꯨꯗꯗꯤ ꯑꯩꯈꯣꯏꯅ ꯄꯣꯠ ꯍꯧꯕꯝꯒꯤ ꯄꯣꯠ ꯁꯦꯝꯕ ꯌꯥꯔꯣꯏꯕ ꯑ ꯄꯣꯠ ꯍꯧꯐꯝꯒꯤ ꯊꯝꯒꯦ ꯍꯥꯏꯔꯒꯁꯨ ꯑꯗꯨꯃꯥꯏꯅ ꯂꯩꯔꯪꯒꯨꯝꯕ ꯁꯥꯕꯗꯤ ꯌꯥꯔꯣꯏꯕ ꯑꯗꯨ ꯒ꯭ꯌꯥꯁꯀꯨꯝꯕ ꯇꯧꯔꯒ ꯑꯗꯨꯝ ꯄꯥꯜꯂꯒ ꯃꯅꯨꯡꯗ ꯇꯦꯛ ꯇꯦꯛ ꯇꯦꯛ ꯍꯧꯕꯒꯤ ꯍꯧꯖꯤꯛ ꯍꯧꯔꯤꯖꯦ ꯁꯨꯃꯥꯏꯅ ꯍꯧꯕꯒꯤꯗꯤ ꯑꯗꯨꯝ ꯌꯥꯗꯨꯢꯕ
ꯒꯤꯌꯥꯁꯅ ꯍꯧꯕ ꯀꯥꯗꯤ ꯀꯥꯟꯅꯔꯨꯌꯦ ꯒꯤꯌꯥꯁꯇ ꯍꯧꯕꯗꯨ ꯍꯧꯖꯤꯛ ꯒꯤ꯭ꯌꯥꯁ ꯌꯝ ꯃꯃꯜ ꯇꯥꯡꯉꯀꯥꯟꯗ ꯒ꯭ꯌꯥꯁꯇ ꯍꯧꯕꯗꯤ ꯑꯗꯨꯢ ꯃꯍꯨꯠꯇ ꯁꯤꯡ ꯂꯩꯔꯪ ꯇꯧꯔ ꯐꯖꯅ ꯍꯧꯕꯗꯤ ꯁꯤꯡꯅ ꯇꯥꯡꯒꯦ ꯇꯥꯡꯉꯗ ꯀꯌꯥꯝ ꯇꯥꯡꯗꯣꯏꯅꯣ ꯅꯠꯇ꯭ꯔꯥ ꯍꯣꯏ ꯃꯣꯟ ꯃꯣꯟ ꯑꯅꯤ ꯑꯍꯨꯝꯅ ꯐꯩꯅꯥꯝ ꯊꯣꯛꯀꯅꯤ ꯀꯩꯅꯣ ꯇꯥꯏꯟ ꯀꯩꯀꯩꯗꯨꯅ ꯑꯃꯨꯛ ꯂꯧꯁꯤꯜ ꯂꯧꯔꯒ ꯃꯩꯇꯥꯟꯅ ꯍꯧꯕꯁꯨ ꯌꯥꯏ ꯍꯌꯦꯡ ꯢꯟꯊꯝꯊꯥꯗ ꯑꯗꯒꯤ ꯑꯩꯅ ꯍꯥꯏꯕꯗꯤ ꯑꯗꯨꯏ ꯖꯒꯥꯗꯣ ꯍꯥꯏꯕ ꯅꯠꯇꯦꯗ ꯍꯧꯖꯤꯛ ꯅꯣꯏ ꯑꯕꯨꯡꯉꯣ ꯍꯣꯏꯅ ꯇꯨꯝꯕ ꯖꯒꯥꯒꯤ ꯍꯦꯛ ꯐꯥꯎꯗꯣꯛꯈꯤꯕꯗꯣ ꯍꯧꯖꯤꯛ ꯃꯈꯣꯡ ꯊꯥꯗꯕ ꯖꯒꯥꯗ ꯅꯠꯇꯕꯀꯣ ꯅꯣꯏꯒꯤ ꯀꯩꯅꯣ ꯍꯥꯏ ꯀꯩ ꯍꯥꯏꯗꯣꯢꯅꯣ ꯅꯣꯏ ꯏꯔꯨꯖꯕꯝ ꯍꯧꯖꯤꯛ ꯅꯧꯅ ꯁꯥꯔꯤꯗꯣ ꯑꯗꯨꯒꯤ ꯃꯈꯩꯗ ꯈꯥꯖꯤꯜꯂꯤꯕ ꯀꯩꯗꯧꯕ ꯃꯌꯥꯝꯗꯣ ꯂꯣꯏꯅ ꯍꯌꯦꯡ ꯂꯧꯊꯣꯛꯈ꯭ꯔꯒ ꯑꯗꯨꯋꯥꯏꯗꯝ ꯃꯇꯦꯛ ꯑꯃ
ꯑꯣ ꯈꯪꯉꯦ
ꯍꯥꯏꯗꯤ ꯍꯧꯖꯤꯛꯃꯛ ꯌꯨꯝ ꯁꯥꯒꯗꯕ ꯈꯣꯠꯀꯗꯕ ꯀꯩꯝꯇ ꯂꯩꯕ ꯅꯠꯇ꯭ꯔꯤ ꯎꯅꯗ꯭ꯔꯤꯕꯅꯤꯅꯀꯣ
ꯍꯣꯏ ꯑꯗꯨꯕꯨꯗꯤ ꯌꯥꯏꯌꯦ ꯎꯝ ꯑꯗꯨꯕꯨꯗꯤ ꯑꯩꯈꯣꯏꯗꯥꯗꯥ ꯑꯃ ꯑꯩꯒꯤ ꯑ ꯃꯊꯛꯀꯤ ꯃꯊꯛꯇꯣ ꯃꯥꯒꯤꯗꯤ ꯍꯦꯛ ꯁꯥꯈꯤ ꯇꯥꯔꯗꯤ ꯑꯗꯨꯝ ꯑꯩꯒꯤ ꯖꯒꯥꯗ ꯇꯧꯔꯒ ꯁꯥꯔꯁꯨ ꯌꯥꯏꯗ ꯑꯗꯨꯝ ꯍꯣꯏ ꯐꯔꯦ ꯑꯩ ꯐꯣꯟ ꯑꯃ ꯂꯛꯑꯦ ꯑꯝꯇ ꯄꯥꯏꯒꯦꯀꯣ꯫